ꯑꯣ ꯑꯣ ꯑꯗꯨ ꯑꯗꯨꯅꯅꯦ ꯑꯗꯣ ꯑꯥ ꯑꯣ ꯑꯣ ꯑꯩ ꯅꯪ ꯋꯥꯔꯤ ꯁꯥꯟꯅ ꯂꯣꯏꯔꯝꯃꯗ꯭ꯔꯥ ꯍꯥꯏꯅ ꯅꯨꯃꯤꯠ ꯇꯥꯗ꯭ꯔꯤꯅꯤꯅ ꯍꯥꯏꯅ ꯇꯧꯔꯤꯅꯦ ꯉꯥꯏꯍꯥꯛꯇ ꯂꯩ ꯑꯗꯤ ꯑꯩꯁꯨ ꯊꯕꯛ ꯏꯪꯥꯡ ꯀꯩꯀꯩ ꯂꯣꯏꯁꯟꯒꯦꯅ ꯇꯧꯔꯤꯅꯦ ꯅ ꯋꯥꯔꯤ ꯁꯥꯟꯅꯕ ꯅꯨꯡꯉꯥꯏꯗꯅ ꯑꯩꯁꯦ ꯇꯧꯔꯤ ꯏꯅꯦ ꯅꯪ ꯊꯕꯛꯄꯨꯗꯤ ꯊꯤꯜꯂꯝꯒꯅꯤ ꯇꯧꯐꯝ ꯈꯐꯝ ꯈꯪꯗ꯭ꯔꯕ ꯑꯩꯁꯦ ꯑꯇꯣꯞꯄ ꯏꯃꯥꯟꯅꯕꯤ ꯀꯝ ꯁꯥꯟꯅꯑꯒꯅꯤ ꯈꯤꯇꯪ ꯈꯤꯇꯪ ꯅꯣꯂꯦꯖ ꯄꯤꯕꯤꯕ ꯍꯥꯏꯕ ꯑꯃ ꯂꯩꯗꯅ
ꯃꯥꯅꯦ ꯃꯥꯅꯦ ꯑꯗꯨꯅꯤ ꯑꯗꯨꯃꯥꯏꯅ
ꯍꯥꯥ
ꯑꯗꯨꯃꯥꯏꯅ ꯇꯧꯅꯗꯕꯅꯤ ꯀꯩꯅꯣ
ꯑꯗꯨꯅꯦ ꯁꯞꯄꯣꯔꯠ ꯇꯧꯅꯕ ꯑꯗꯣ ꯂꯩꯅꯤ ꯍꯥꯏ ꯁꯨꯝ ꯋꯥꯅꯤꯉꯏꯃꯥꯟꯕꯤ ꯃꯈꯟ ꯃꯈꯜ ꯂꯩꯗꯅ ꯑꯃꯒꯤ ꯃꯇꯥꯡꯗ ꯍꯩꯕ ꯑꯃꯒꯤ ꯃꯇꯥꯡꯗ ꯃꯥꯥꯏ ꯃꯥꯒꯤ ꯈꯪꯖ ꯍꯩꯖ ꯁꯤꯡꯖꯕ ꯂꯣꯏ ꯐꯩꯌꯦꯕ ꯏꯃꯥꯟꯅꯕꯤꯁꯤꯡꯕꯨꯗꯤ ꯂꯣꯏ ꯐꯩꯌꯦꯕ ꯃꯥꯥꯏ ꯃꯥꯒꯤ ꯂꯥꯏꯟ ꯂꯥꯏꯟ ꯍꯥꯏꯗꯣ ꯅꯠꯇꯔ ꯑꯩꯁꯦ ꯍꯪꯉꯤꯅꯦ ꯑꯃꯒꯤꯅꯦ ꯑꯃꯗ ꯑꯃꯒꯤꯅꯦ ꯑꯃꯗ ꯁꯞꯄꯣꯔꯠ ꯇꯧꯅꯔꯤ ꯑꯩꯅ ꯈꯪꯕꯨꯁꯨ ꯁꯦꯌꯔ ꯇꯧꯅꯤ ꯃꯣꯏꯗ ꯃꯣꯏ ꯈꯥꯡꯕꯨꯖꯨ ꯑꯗꯒꯤ ꯃꯥꯏ ꯃꯥꯏ ꯈꯪ ꯑꯍꯩ ꯑꯍꯩꯗꯨꯣ ꯇꯥꯟꯅꯔꯒ ꯍꯤꯡꯃꯤꯟꯅꯒꯗꯕ ꯅꯠꯇ꯭ꯔꯣ ꯄꯨꯟꯁꯤ ꯑꯁꯦ
ꯐ꯭ꯔꯦꯟ ꯁꯥꯔꯀꯜ ꯍꯥꯏꯁꯦ ꯑꯗꯨꯅꯤꯅꯦ
ꯑꯗꯨꯒ ꯉꯥꯛꯇ
ꯅꯠꯇ꯭ꯔꯗꯤ ꯋꯥꯈꯟꯗꯣ ꯂꯣꯏ ꯐꯨꯝꯕꯪꯅꯗꯅ ꯁꯨꯖꯟꯗꯅ ꯑꯐꯛ ꯑꯄꯥꯏ ꯆꯨꯗꯣꯏꯅꯤꯅꯦ
ꯑꯗꯨꯅꯦ ꯑꯗꯨ ꯑꯁ ꯑꯩꯈꯣꯏ ꯃꯥꯁꯨ ꯑꯇꯪ ꯀꯩꯅꯣ ꯇꯧꯕꯤ ꯇꯥꯔꯦ ꯃꯥꯁꯨꯅꯦ ꯑꯍꯟꯅꯧ ꯁꯦꯠꯂꯛꯄꯩꯥ ꯈꯪꯗꯦꯕꯣ ꯣ ꯃꯁꯨ ꯋꯥꯈꯜꯁꯦꯁꯤꯗ ꯑ ꯌꯥꯝ ꯁꯥꯎꯒꯠꯂꯦ ꯑꯍ ꯂꯧꯕꯒꯤꯅꯤꯅ ꯆꯥꯎꯅ ꯁꯥꯎꯋꯦ
ꯑꯍꯟ ꯑꯣꯏꯔꯛꯄ ꯇꯧꯅꯤꯡꯕ ꯃꯌꯥꯝ ꯑꯃ ꯇꯧꯕ ꯐꯪꯉꯛ ꯇꯕ ꯋꯥꯈꯜ ꯈꯟꯕꯅ ꯑꯥ ꯑ ꯌꯧꯕ ꯑꯗꯨ ꯊꯕꯛ ꯑꯣꯏꯅꯔꯝ ꯑꯣꯟ ꯊꯣꯛꯄꯅ ꯊꯨꯠ ꯂꯥꯎꯔꯛꯄ ꯑꯁꯤꯅꯤ ꯑꯍꯟ ꯑꯣꯏꯔꯛꯄꯁꯦ ꯑꯗ ꯑꯩꯈꯣꯏꯅ ꯅ ꯑꯣꯏꯗꯣ ꯑꯩꯈꯣꯏꯅꯕꯣ ꯋꯥꯈꯜꯁꯤꯡꯁꯦ ꯈ ꯐꯥꯊꯕꯤꯗ꯭ꯔꯗꯤꯅꯦ ꯑꯩꯈꯣꯏꯅꯕꯨ ꯕꯔꯗꯟ ꯄꯤꯁꯜꯂꯗꯤ ꯃꯣꯏꯗꯤ ꯋꯥꯗꯣꯏꯅꯦꯕ ꯃꯣꯏꯅ ꯇꯧꯅꯤꯡꯕ ꯃꯌꯥꯝꯗꯣ ꯃꯣꯏꯗꯤ ꯐ꯭ꯔ ꯉꯝꯃꯛꯇ꯭ꯔꯕꯅꯦꯕ
ꯑꯗꯨꯅꯦ ꯑꯗꯨꯅꯦ
ꯍꯥꯏꯗꯤ ꯃꯆꯥ ꯃꯁꯨ ꯃꯌꯥꯝꯗꯨꯅ ꯇꯧꯔꯛꯄꯗꯨ ꯑꯣꯏ
ꯎꯝ ꯎꯝ ꯎꯝ ꯑꯩꯈꯣꯏꯅ ꯆꯥꯎꯈꯠꯄ ꯊꯧꯔꯥꯡ ꯑꯐꯕ ꯊꯕꯛ ꯇꯧꯔꯤꯉꯩ ꯅꯣꯏꯁꯨ ꯍꯔꯥꯎꯕꯩ ꯃꯤꯗꯣ ꯁꯤ ꯑꯩ ꯃ ꯆꯜ ꯂꯖ
ꯇꯥꯏꯅꯦ ꯑꯉꯥꯡ ꯑꯃ ꯂꯥꯎꯕ ꯎꯝ
ꯍꯣ ꯍꯣ ꯏꯆꯦ ꯃꯆꯥꯅꯦ ꯑꯩꯅ ꯐꯣꯟ ꯊꯣꯛꯂꯛꯏꯕ ꯃꯥꯗꯣ ꯌꯦꯠꯂꯦꯕ ꯐꯣꯟ ꯋꯥꯔꯤ ꯁꯥꯟꯅꯕꯗꯅꯦ ꯀꯨꯏꯅ ꯀꯨꯟꯃꯤꯟꯅꯗꯣꯏꯅꯦꯕ ꯏꯅꯥꯛꯇ ꯑꯗ ꯐꯣꯟ ꯄꯥꯏꯒꯦ ꯐꯣꯟ ꯄꯥꯏꯒꯦꯅ ꯍꯥꯏꯗꯣꯏꯕ ꯑꯩꯅ ꯍꯣꯏ ꯇꯥ ꯌꯦꯛꯂꯤꯅꯦ ꯄꯥꯟꯊꯣꯛꯑ ꯊꯣꯛꯑꯒ ꯍꯦꯛ ꯁꯥꯟꯅꯔꯤ ꯁꯨꯃꯥꯡꯗ ꯃꯥꯎꯗꯕꯒ ꯆꯦꯟꯊꯣꯛꯑ ꯆꯦꯟꯊꯣꯛꯑꯒ ꯑꯉꯥꯡ ꯆꯍꯤ ꯑꯅꯤꯃꯨꯛꯇ ꯉꯥꯏꯔꯤꯅꯤꯅꯦꯕ ꯃꯈꯨꯠ ꯃꯁꯥ ꯌꯥꯝ ꯂꯦꯡꯉꯦꯕ ꯃꯆꯦ ꯃꯆꯦꯗꯨꯁꯨ ꯃꯆꯦꯗꯨꯕꯨꯗꯤ ꯆꯥꯎꯔꯦ ꯑꯗꯨꯁꯨꯅꯦ ꯅꯥꯟ ꯅꯦ ꯅꯥꯒꯟꯕꯅ ꯃꯥꯁꯨ ꯀꯥꯎꯟꯁꯤꯂꯤꯡ ꯆꯠꯂꯤꯅꯦꯅ ꯆꯠꯂꯤꯕꯅꯤꯅꯦ ꯑꯃꯅ ꯍꯧꯔꯒ ꯑꯥ ꯑꯉꯥꯡꯁꯨ ꯂꯥꯏꯔꯤꯛ ꯄꯥꯎ ꯌꯥꯗꯕ ꯑꯇꯩ ꯂꯥꯏꯔꯤꯛꯇꯤ ꯄꯥꯔꯒ ꯃꯥꯁꯦ ꯑꯩꯈꯣꯏꯒꯤ ꯋꯥꯈꯟꯁꯦ ꯀꯩ ꯍꯥꯏꯅꯤ ꯄꯔꯥꯁꯦ ꯐꯥꯔꯒꯗ ꯐꯥꯔꯅꯤ ꯑꯗꯨꯒ ꯑꯥ ꯌꯧꯈꯤꯕꯗꯨꯅ ꯑꯃꯨꯛ ꯏꯁꯄꯦꯂꯤꯡ ꯀꯩ ꯂꯥꯟꯗꯤ ꯄꯨꯨꯡꯅꯤꯡ ꯏꯆꯪ ꯆꯪꯗꯕ ꯍꯥꯏꯇꯥꯔꯦ ꯑꯗꯨ ꯈꯪꯗꯦ ꯃꯣꯏ ꯅ ꯄꯨꯛꯅꯤꯡ ꯆꯪꯗꯕꯒꯤ ꯑꯅꯥꯕꯅꯤ ꯍꯥꯏꯌꯦ ꯍꯥꯏꯔꯛꯑꯦ ꯍꯥꯏꯕ꯭ꯔꯥ ꯀꯩꯅꯣ ꯑꯗ ꯃꯥꯁꯨ ꯑꯉꯥꯡꯁꯨ ꯀꯥꯎꯁ ꯀꯩꯝ ꯇꯧꯗꯔꯤꯕ
ꯑꯗꯣ ꯍꯧꯖꯤꯛꯀꯥꯟ ꯑꯉꯥꯡꯁꯤꯡꯁꯦ ꯃꯣꯕꯥꯏꯜꯗ ꯇꯧꯔꯦꯕ ꯌꯥꯝꯅ ꯑ ꯑꯗ ꯑꯩꯈꯣꯏꯒꯤ ꯋꯥꯍꯪ ꯇ ꯅꯠꯇꯦꯕ ꯑꯉꯥꯡ ꯈꯨꯗꯤꯡꯃꯛꯅꯦꯕ ꯃꯣꯕꯥꯏꯜꯒꯤ ꯂꯥꯏꯆꯨꯔꯤꯁꯦ ꯍꯥꯏꯗꯤ ꯃꯣꯕꯥꯏꯜꯁꯤꯗ ꯑꯔꯣꯏꯕꯤꯅꯦ ꯃꯣꯏꯅ ꯂꯥꯏꯆꯨꯔꯤꯁꯦ ꯍ ꯈꯜꯂ ꯃꯣꯏꯁꯦ ꯃꯣ ꯕꯥꯥꯏ ꯍꯥꯟꯅ ꯌꯦꯡꯉꯦꯌꯦ ꯑꯩꯈꯣꯏ ꯃꯦꯗꯥꯝ ꯂꯩꯌꯦꯕ ꯄꯇꯝꯖꯩ ꯑꯗꯣ ꯃꯣꯏ ꯑꯅꯧ ꯑꯅꯧꯕꯗ ꯇꯦꯛꯅꯣꯂꯣꯖꯤꯒꯤ ꯆꯥꯎꯈꯠꯂꯛꯄꯒꯤ ꯃꯇꯨꯡ ꯏꯟꯅ ꯃꯃꯤꯠ ꯃꯅꯥꯕꯨꯗꯤ ꯌꯥꯝ ꯁꯤꯡꯕꯀꯣ ꯍꯥꯏꯗꯤ ꯂꯣꯂꯤ ꯑꯩꯈꯣꯏꯅ ꯈꯪꯕꯗꯒꯤ ꯃꯣꯏꯅ ꯍꯦꯜꯂꯦꯕ ꯑꯗꯨ ꯑꯦꯗꯚꯥꯟꯁ ꯑꯣꯏꯕꯁꯦ
ꯈꯪꯉꯤ ꯂꯣꯟ ꯈꯪꯒꯔꯖꯥꯠꯅꯤ ꯍꯤꯟꯗꯤꯒꯁꯤꯅꯅꯦ ꯑꯁ ꯕꯔꯦꯡ ꯕꯔꯦꯡꯅꯤꯕ ꯑꯩꯈꯣꯏꯗꯤ ꯈꯪꯕꯨ ꯈꯪꯗꯦ ꯃꯥꯗꯤ ꯉꯥꯡꯉꯤ ꯍꯤꯟꯗꯤ ꯐꯖꯅ ꯎꯝ
ꯌꯥꯝ ꯐꯪꯉꯦ ꯃꯣꯏ
ꯎꯝ ꯎꯝ ꯏꯪꯂꯤꯁ ꯏꯤꯟꯗꯤꯁꯦ ꯐꯖꯅ ꯈꯪꯉꯤ ꯏꯪꯂꯤꯁ ꯍꯤꯟꯗꯤ ꯐꯖꯅ ꯈꯪꯈ꯭ꯔꯖꯥꯠꯅꯤ
ꯎꯝ ꯎꯝ ꯑꯗꯨ ꯌꯥꯝ ꯀꯥꯟꯅꯩꯌꯦ ꯑꯗꯨ ꯍꯥꯏꯔꯗꯤ ꯃꯣꯕꯥꯏꯜꯁꯦ ꯑꯗꯨꯒ ꯑꯩꯈꯣꯏꯅ ꯃꯁꯤꯁꯦ ꯌꯥꯝꯁꯦ ꯆꯥꯡ ꯅꯥꯏꯅꯅꯦ ꯅꯤꯌꯣꯝ ꯑꯃ ꯊꯝꯕꯤꯕ ꯍꯥꯏꯗꯤ ꯄꯤꯆꯟꯗꯕ ꯑꯗ ꯃꯣꯏꯗꯤ ꯍꯧꯖꯤꯁꯦ ꯑꯦꯗꯤꯛꯁ ꯁ꯭ꯀꯨꯜ ꯍꯜꯂꯛꯒ ꯃꯣꯕꯥꯏꯜ ꯌꯦꯡꯒꯦ ꯍꯥꯟꯅ ꯇꯧꯕꯤꯅꯦꯕ ꯇꯔꯥ ꯑꯃ ꯌꯦꯡꯍꯜꯂꯒ ꯊꯦꯝꯗꯅ ꯅꯧꯗꯅ ꯇꯧꯔꯒ ꯂꯧꯊꯣꯛꯄ ꯑꯗꯗꯤ ꯃꯣꯕꯥꯏꯟꯗꯗ ꯀꯤꯂꯣ ꯈꯪꯖꯔꯤꯅꯦꯕ ꯃꯣꯏꯅ ꯈꯪꯖꯔꯤ ꯂꯣꯜꯂꯤ ꯃꯌꯥꯝꯗꯣ ꯑꯗꯨꯅꯤꯗ ꯅ ꯅꯠꯇꯗꯤ ꯀꯗꯥꯏꯗꯒꯤ ꯀꯅꯥꯒ ꯉꯥꯡꯅꯗꯅ ꯈꯪꯗꯣꯏꯅꯣꯕ ꯑꯗꯒꯤ ꯋꯥꯍꯩ ꯇ ꯑꯅꯧ ꯑꯅꯧꯕ ꯃꯌꯥꯝ ꯑꯃ ꯆꯠꯅꯔꯤꯕ ꯂꯣꯟ ꯆꯠ
ꯃꯇꯗꯣꯝꯗ ꯏꯪꯂꯤꯁꯁꯦ ꯑꯗꯨꯝ ꯉꯥꯡꯖꯔꯛꯑꯦ ꯑꯩꯈꯣꯏ ꯁꯇꯥꯛ ꯇꯥꯛꯎꯗꯤꯌꯦ
ꯐꯣꯟꯗꯩ ꯂꯣꯏ ꯇꯝꯗ꯭ꯔꯥ ꯃꯣꯏꯗꯤ ꯑꯗꯣ ꯇꯝꯖꯔꯤꯕ ꯄꯣꯠ ꯑꯩꯈꯣꯏꯅ ꯕꯠ ꯕ ꯊꯥꯗꯠꯄꯁꯨ ꯌꯥꯗꯦꯕ ꯃꯇꯝ ꯃꯇꯝꯒꯤ ꯑꯍꯣꯡꯕꯅꯤ ꯑꯗꯨ ꯀꯥꯏ ꯍꯦꯟꯅ ꯍꯦꯂꯛ ꯆꯠꯀꯗꯕ ꯂꯩꯔꯒꯗꯤ ꯑꯗꯨꯝ ꯑꯩꯈꯣꯏꯅ ꯈꯦꯟꯅꯅꯕ
ꯎꯝ ꯑꯃꯔꯣꯝꯗꯗꯤ ꯍꯧꯖꯤꯛꯀꯥꯟꯗꯤ ꯀꯥꯟꯗꯤ ꯀ ꯑꯖꯥꯅꯤ ꯍꯦꯛ ꯃꯣꯕꯥꯏꯜꯗꯨ ꯌꯦꯡ ꯃꯇꯝꯗꯗꯤ ꯄꯥꯎ ꯏꯖꯦ ꯑꯝꯇ ꯃꯤ ꯑꯃ ꯃꯤ ꯑꯃ ꯊꯥꯔꯒ ꯐꯥꯎꯅꯔꯝꯗꯣꯏꯅꯤꯗꯣ ꯍꯥ ꯑꯩꯈꯣꯏꯅ ꯑꯩꯈꯣꯏ ꯃꯇꯝ ꯑꯉꯥꯡ ꯑꯣꯏꯔꯤꯉꯩ ꯃꯣꯕꯥꯏꯜ ꯊꯣꯛꯇ꯭ꯔꯤꯕꯅꯦꯕ ꯄꯥꯎꯁꯦ ꯑꯃꯅ ꯄꯥꯈꯥꯎ ꯄꯤꯔꯛꯑꯒ ꯍꯥꯏꯈꯤꯕ ꯄꯨꯡꯁꯤꯡꯗꯨꯗ ꯑꯦ ꯑꯗꯨꯗ ꯂꯥꯛꯁꯤ ꯎꯅꯁꯤ ꯊꯦꯡꯅꯁꯤ ꯍꯥꯏꯔꯅꯤ ꯑꯗꯨꯒ ꯂꯥꯛꯏꯔꯥ ꯂꯥꯛꯇꯔꯥꯁꯨ ꯈꯪꯗꯦ ꯍꯥ ꯑꯗꯨꯗ ꯊ ꯂꯥꯛꯄꯅ ꯂꯝꯕꯤꯗ ꯂꯝꯈꯥꯡꯗ ꯈꯨꯗꯣꯡ ꯊꯤꯕ ꯅꯪ꯭ꯔꯦꯁꯨ ꯈꯪꯗꯦ ꯑꯩꯅꯤꯁꯨ ꯈꯝꯗꯤ ꯂꯥꯛꯇꯦꯥꯏꯗꯤ ꯗꯣ ꯑꯗꯣ ꯍꯧꯖꯤꯛꯀꯤꯗꯤ ꯃꯇꯝꯗꯗꯤ ꯐꯣꯟꯁꯦ ꯇꯧꯔꯤꯖꯦ ꯁꯠ ꯃꯁꯛ ꯎꯅꯒꯦ ꯀꯥꯏ ꯂꯩ ꯍꯥꯏꯒꯤꯁꯨ ꯍꯥꯏꯖꯤꯟꯕꯁꯨ ꯌꯥꯗ꯭ꯔꯦ꯫ ꯐꫭꯟꯗꯨꯅ ꯄꯥꯏꯗ꯭ꯔ꯫ ꯑꯗꯨꯕꯨꯗꯤ ꯌꯥꯕꯀꯣ꯫ ꯑꯗꯨꯗ ꯈꯠꯅꯔꯕꯃꯤꯅ ꯄꯥꯏꯈꯠꯂꯒ꯫
ꯗꫭꯡ ꯆꯥꯕ ꯍꯥꯏꯗꯨꯅꯤꯗ ꯃꯇꯝꯗꯨꯗꯁꯨ꯫ ꯑꯗꯨꯝ ꯐꯣꯟ ꯅꯨꯡ ꯂꯩꯅ꯫ ꯗꯕꯅꯤꯅ ꯑꯦꯛ ꯖꯕꯥꯟꯅꯦꯕ ꯆꯠꯅꯔꯤꯁꯦ ꯂꯥꯛꯅꯤ ꯍꯥꯏꯗꯤ ꯂꯥꯛ꯫ ꯥꯄꯤꯅꯦꯕ ꯇꯧꯔꯤꯁꯦ꯫ ꯇꯥꯏꯃꯤꯡꯒꯥꯁꯤ ꯐꯤꯛꯁꯅꯦꯕ ꯑꯗꯣ ꯍꯧꯖꯤꯛꯅ ꯐꯣꯟ ꯅꯨꯡ ꯂꯩꯅꯝꯃꯤꯅ꯫ ꯀꯥꯏ ꯌꯧꯔꯛꯑꯦ ꯑꯗꯨ ꯇꯧꯔꯦ ꯑꯗꯥ ꯇꯧꯔꯦ ꯁꯤꯅꯦꯕ ꯌꯥꯝ ꯊꯨꯖꯜꯂꯛꯏꯁꯦ꯫
ꯑꯧ꯫
ꯑꯗ ꯃꯥꯏ ꯃꯥꯏ ꯈꯨꯗꯣꯡ ꯆꯥꯕ ꯈꯨꯜꯍꯧꯅꯁꯦ꯫
ꯎꯝ ꯎꯝ ꯃꯇꯝꯗꯨꯒꯤꯁꯨ꯫ ꯇꯝꯒꯤ ꯑꯣꯏꯕ ꯃꯇꯝꯗꯨꯗ꯫
ꯎꯝ꯫
ꯍꯧꯖꯤꯛꯀꯤꯁꯨ ꯑꯗꯨ ꯐꯅ ꯍꯥꯏꯕ ꯍꯥꯏꯖꯔꯒꯁꯨ ꯍꯧꯖꯤꯛꯀꯤꯖꯨꯑꯗꯨ ꯐꯅ ꯍꯥꯏꯕ ꯍꯥꯏꯖꯔꯒꯁꯨ ꯍꯧꯖꯤꯛꯀꯤꯅ ꯅꯨꯡꯉꯥꯏꯕ ꯌꯥꯝ ꯆꯥꯎꯈꯠꯄ ꯌꯥꯝ ꯍꯦꯜꯂꯦ ꯑꯗꯨꯕꯨ ꯇꯧꯕꯇꯕꯨ ꯈꯨꯗꯣꯡꯊꯤꯕꯁꯨ ꯌꯥꯝ ꯍꯦꯜꯂꯦꯕ꯫ ꯎꯝ ꯀꯥꯟꯅꯕ ꯑꯃꯗꯤꯝ ꯀꯥꯟꯅꯗꯕ ꯑꯅꯤꯁꯦ ꯐꯖꯅ ꯈꯪꯅ ꯆꯠꯂꯒꯕꯨꯗꯤ꯫ ꯀꯥꯟꯅꯕꯗꯪ ꯂꯧꯔꯒ ꯌꯨꯁ ꯇꯧꯔꯒꯗꯤ ꯂꯣꯏ ꯀꯥꯟꯅꯔꯦ ꯍꯥ꯫
ꯍꯣꯏ ꯍꯣꯏ꯫
ꯑꯗꯨꯅ꯫
ꯑꯗꯨꯗꯕꯨꯗꯤ ꯆꯨꯝꯃꯤꯅꯦ꯫
ꯈꯪꯗꯦ ꯑꯈꯣꯏ ꯃꯥꯍꫭꯏ ꯃꯇꯝꯗꯤ꯫ ꯆꯤꯊꯤ ꯊꯂꯥ ꯇꯧꯔꯒ ꯆꯠꯅꯔꯝꯃꯤꯅꯤ ꯈꯨꯟꯅꯨꯗꯒ ꯇꯧꯅꯩ ꯑꯈꯣꯏ ꯃꯥꯍꫭꯏ ꯃꯃꯥꯡꯒꯤ ꯃꯃꯥꯡꯒꯤ ꯐꯦꯁꯇꯗꯤ ꯅꯤꯡꯊꯧ ꯍꯥꯛꯇꯛꯇꯗꯤ ꯈꯨꯅꯨꯅ꯫
ꯇꯧꯔꯤꯅꯦ ꯇꯧꯔꯤꯅꯦ ꯂꯥꯟ ꯄꯥꯎ ꯆꯦꯟꯗꯅ ꯑꯗꯨ ꯇꯧꯗꯅ ꯑꯗꯨꯒ ꯂꯩꯔꯛ ꯍꯥꯏꯗꯤ ꯁꯒꯣꯜ ꯂꯥꯟꯃꯤ꯫ ꯊꯥꯗꯣꯛꯑꯒ꯫ ꯂꯝ ꯂꯝꯁꯤꯗ ꯍꯌꯦꯡ꯫ ꯇꯤꯗꯨ ꯇꯧꯒꯅꯤ ꯍꯥꯡꯆꯤꯠꯇꯤ ꯗꯨ ꯇꯧꯒꯅꯦꯅ ꯂꯥꯎꯗꯣꯏꯗꯤ ꯈꯨꯟ ꯈꯨꯟꯁꯦ ꯆꯠꯂꯒ꯫
ꯇꯧꯅꯔꯝꯃꯤꯅꯤ ꯅꯠꯇ꯭ꯔꯥ꯫ ꯃꯤ ꯋꯥꯔꯤ ꯑꯣꯏꯅꯅꯦ ꯑꯈꯣꯏꯁꯦ ꯇꯥꯔꯤꯁꯦ ꯍꯧꯖꯤꯛ꯫ ꯑꯈꯣꯏ ꯇꯥꯖꯔꯤꯁꯤꯗꯤꯀꯣ꯫
ꯃꯥꯅꯦ ꯑꯗꯨꯕꯨ ꯋꯥꯔꯤ ꯑꯣꯏꯇꯥꯔꯁꯨ ꯃꯁꯤ ꯑꯣꯏꯔꯝꯒꯅꯤ꯫ ꯍꯥꯏꯕꯁꯦ ꯑꯈꯣꯏꯅ ꯈꯪꯉꯤꯁꯤꯅ ꯑꯈꯣꯏ ꯃꯇꯝꯗ ꯂꯩꯇꯦꯕ ꯃꯣꯕꯥꯏꯜꯗꯣ꯫
ꯂꯩꯇꯦ ꯂꯩꯇꯦ ꯑꯈꯣꯏꯅ ꯀ꯭ꯂꯥꯁ ꯇꯦꯟ ꯏꯂꯚꯦꯟ ꯀꯥꯔꯛ꯫ ꯀꯥꯟꯅꯤ ꯀꯩꯅꯣ ꯃꯣꯕꯥꯏꯜꯗ ꯄꯥꯏꯛꯏꯁꯦ
ꯍꯣꯏ ꯑꯗꯨ ꯂꯩꯇꯕꯅꯤꯅ ꯃꯇꯝꯗꯨꯗ ꯇꯧꯔꯝꯒꯗꯕꯗꯣ ꯑꯗꯨꯝ ꯏꯃꯥꯖꯤꯟ ꯇꯧꯕꯗ ꯑꯣꯏꯔꯝꯅꯤ ꯍꯥꯏꯕꯝ ꯊꯥꯖꯗ꯭ꯔꯣ
ꯎꯝ ꯑꯩꯈꯣꯏꯐꯧ ꯎꯕꯥꯏꯟꯒꯤ ꯄꯥꯏꯗ꯭ꯔꯤꯉꯩ ꯏꯁꯇꯦꯖꯇꯅꯦꯕ ꯊꯦꯡꯅꯥꯎꯔꯤꯁꯦ ꯑꯗꯨꯗꯤ ꯑꯉꯥꯡꯅꯝꯃꯤ ꯑꯩꯈꯣꯏ ꯑꯩꯈꯣꯏ ꯏꯆꯥꯅꯨꯄꯤꯁꯤꯡ ꯁꯤ ꯏꯆꯥꯅꯨꯄꯤꯁꯤꯡꯁꯤꯗꯤ ꯅꯨꯃꯤꯠ ꯊꯣꯛꯂꯛꯄꯗ ꯃꯣꯕꯥꯏꯜ ꯂꯩꯔꯝꯃꯦ ꯒꯥꯔꯤ ꯃꯆꯥ ꯂꯩꯔꯦ ꯀꯥꯔ ꯂꯩꯔꯦ ꯌꯦꯡꯉꯨ ꯈꯣꯡꯅ ꯆꯠꯅꯔꯝꯕ ꯃꯌꯥꯝ ꯑꯃ
ꯃꯥꯅꯦ ꯁꯥꯏꯀꯜꯗꯣ ꯁꯥꯏꯀꯜꯗ ꯂꯥꯞ ꯂꯥꯞ ꯆꯠ ꯆꯠꯄ ꯀꯥꯏꯗꯣ ꯃꯣꯏ ꯇꯧꯈꯤꯗ꯭ꯔꯕꯅꯦꯕꯀꯣ
ꯇꯧꯗꯦ ꯇꯧꯗꯦ ꯇꯧꯗ꯭ꯔꯦ
ꯎꯝ ꯇꯧꯗ꯭ꯔꯤꯁꯤꯅ ꯀꯩꯒꯤꯅꯣ ꯍꯥꯏꯀꯥꯟꯗ ꯒꯥꯔꯤ ꯌꯥꯝꯈꯠꯂꯑꯃꯤꯅ ꯒꯥꯔꯤ ꯀꯨꯡꯉꯕꯅꯤ ꯃꯣꯏꯁꯨ ꯁꯥꯀꯟ ꯊꯥꯗꯣꯛꯄꯒꯤ ꯀꯤꯔꯦ ꯁꯣꯛꯄ ꯄꯟꯕ ꯌꯥꯝ ꯂꯩꯔꯛꯑꯅꯤ ꯃꯇꯝ ꯃꯗꯗꯤ ꯒꯥꯔꯤ ꯁꯨꯃꯥꯏꯅ ꯆꯤꯟꯗꯦ ꯃꯤ ꯍꯥꯡꯉꯤ
ꯃꯥꯅꯤ
ꯑꯗꯨꯅꯁꯨ ꯑꯩꯈꯣꯏꯅ ꯍꯥꯏꯗꯤ ꯇꯟꯖꯥ ꯇꯥꯏꯃꯤꯡ ꯃꯐꯝ ꯃꯇꯝꯒꯤ ꯃ ꯃꯇꯨꯡ ꯏꯟꯅ ꯑꯣꯡ ꯍꯣꯡꯉꯛꯏꯕ ꯆꯦꯜꯁꯦ ꯑꯗꯨꯝ ꯍꯩꯅꯅ ꯍꯩꯅꯅ ꯌꯥꯎꯅꯕ
ꯎꯝ ꯎꯝ ꯑꯦ ꯑꯩꯈꯣꯏ ꯊꯥꯏꯅ ꯇꯧꯔꯛꯇꯦꯅꯦ ꯑꯩꯈꯣꯏꯗꯤ ꯊꯥꯏꯅ ꯆꯠꯂ ꯇꯤꯅꯤ ꯌꯥꯔꯣꯏꯅꯦ ꯍꯥꯏꯕꯗꯤ ꯑꯃꯨꯛ ꯌꯥꯎꯔꯣꯏꯗꯣꯔꯤꯅꯤꯗꯣ ꯇꯧꯋꯤꯖꯦ ꯅꯠꯇ꯭ꯔ ꯊꯥꯏꯅꯦ ꯑꯩꯈꯣꯏ ꯁꯒꯣꯜ ꯒꯥꯔꯤ ꯇꯣꯡꯉꯛꯑꯦ ꯂꯝ ꯃꯣꯏꯔꯥꯡꯐꯧ ꯁꯥꯏꯀꯜ ꯆꯠꯂꯦ ꯅ ꯃꯣꯏꯔꯥꯡꯐꯧ ꯁꯥꯏꯀꯜ ꯆꯠꯀꯗꯕꯅꯤ ꯍꯥꯏ ꯑꯗꯨꯗꯤ ꯡ ꯌꯥꯔꯨꯗꯣꯔꯤꯅꯦꯑꯕ ꯁꯤꯒꯤ ꯑꯑꯣꯟꯕꯁꯦ ꯑꯗꯨꯝ ꯌꯥꯎꯋ ꯌꯥꯏ ꯍꯧꯖꯤꯛ ꯑꯩꯈꯣꯏ ꯂꯩꯔꯤꯁꯤꯗꯒꯤ ꯑꯃꯨꯛ ꯀꯔꯤ ꯑꯃꯨꯛ ꯑꯣꯜꯂꯛꯑꯒ ꯄꯥꯏꯔ ꯆꯠꯄꯤ ꯊꯣꯛꯂꯛꯄꯁꯨ ꯈꯪꯉꯝꯄꯣꯠꯇꯦ ꯂꯝꯕꯤꯗ ꯆꯠꯄ ꯇꯂꯛꯇꯅ ꯍꯥ ꯑ ꯏꯁꯥꯗ ꯀ ꯀꯩꯅꯣꯝ ꯂꯣꯏꯅꯔꯒ ꯄꯥꯏꯔ ꯄꯥꯏꯔꯒ ꯄꯥꯝꯃ ꯄꯥꯝꯕ ꯖꯒꯥꯗ ꯇꯝꯉꯝꯗꯦ ꯅꯠꯇ꯭ꯔꯥ ꯅꯠꯇ꯭ꯔꯒꯅ ꯄ꯭ꯊꯤꯕꯤ ꯒꯤ ꯑꯑꯣꯟꯕꯝ ꯂꯥꯛꯄꯗꯒꯤ ꯈꯨꯗꯣꯡꯊꯤꯕ ꯅꯪꯗꯅ ꯑ ꯑ ꯄ꯭ꯔꯀꯤꯇꯤꯒꯤ ꯃꯍꯧꯁꯥꯅ ꯂꯣꯏꯅ ꯃꯤꯑꯣꯏꯕꯁꯦ ꯂꯣꯏꯁꯤꯜꯂꯒꯦ ꯍꯥꯏꯔꯒ ꯂꯣꯏꯟ ꯍꯥꯏꯕꯁꯨ ꯇꯝꯉꯝꯄꯣꯠꯇꯦ ꯁꯤꯗꯤ ꯁꯏ ꯉꯝꯗꯦꯕ ꯑꯗꯨꯅꯦꯕ ꯑꯗꯨꯗꯨꯅ ꯂꯥꯛ ꯑꯥꯎ ꯂꯥꯛꯏ ꯂꯥꯛꯏ ꯄꯨꯝꯅꯃꯛ ꯑꯗꯨꯝ ꯃꯥꯥꯏꯌꯣꯛꯅꯔ ꯆꯠꯅꯕꯅꯦꯕ ꯇꯧꯔꯤꯁꯦ ꯑꯗꯩꯗꯤ ꯑꯦ ꯃꯥ ꯅ ꯍꯥꯟꯅꯤ ꯀꯩꯅꯣ ꯌꯨ ꯑꯥꯔ ꯍꯥꯕ꯭ꯔꯥ ꯈꯪꯗ ꯀꯟꯅ ꯑꯩꯁꯦ ꯀꯩꯅꯣꯗ ꯐꯦꯁꯕꯨꯛꯇ ꯑꯃꯐꯛ ꯊꯦꯡꯅꯩꯑꯌꯦꯕ ꯀꯩ ꯂꯝꯗꯅꯣ ꯍꯥꯕꯒꯤ ꯊꯦꯡꯅꯩꯅꯦꯍꯦ ꯍꯦꯛꯇ ꯐꯖꯅ ꯍꯦꯛꯇ ꯅꯤꯛꯑꯒ ꯍꯦꯛꯇ ꯀꯩ ꯂꯝꯗꯨꯅꯣ ꯑꯩꯕꯨ ꯉꯔꯥꯡ ꯊꯦꯡꯅꯔꯝꯃꯤꯗ ꯉꯔꯥꯡ ꯅꯍꯥꯟꯒꯤ ꯀꯨꯏꯗ꯭ꯔꯤꯕꯒꯤꯅꯤꯀꯣ ꯌꯥꯔ ꯍꯥ ꯍꯥꯏꯕ ꯑꯩꯁꯦ ꯑꯗꯨꯗꯅꯦ ꯑꯩꯁꯦ ꯏꯆꯦ ꯌꯛ ꯄꯥꯈꯠꯂꯛꯏꯕ ꯈꯪꯕ꯭ꯔꯥ ꯆꯆꯦ ꯀ ꯌꯨꯝꯒ ꯁꯥꯕꯗ ꯍꯣꯁꯄꯤꯇꯥꯜꯒ ꯂꯣꯏ ꯅꯤꯡꯈꯥꯏꯗꯅ ꯍꯦꯛꯇ ꯑꯉꯥꯡ ꯁ꯭ꯀꯨꯜ ꯕꯤꯜꯗꯤꯡꯗꯒ ꯇꯧꯔꯒ ꯇꯧꯕꯒꯤ ꯃ ꯊꯦꯡꯅꯩꯑꯕ ꯑꯗ
ꯁꯤꯅꯤ ꯃꯍꯧꯁꯥꯒꯤ ꯃꯍꯧꯁꯥꯒꯤ ꯀꯩꯅꯣꯁꯦ ꯍꯣꯏ ꯍꯣꯏ
ꯑꯗꯨꯅ ꯌꯨꯝꯒ ꯋꯥꯡꯅ ꯁꯥꯥꯕꯁꯦ ꯃꯣꯏ ꯐꯖꯅ ꯃꯈꯣꯡ ꯐꯖꯅ ꯑꯩꯈꯣꯏꯒꯤ ꯖꯨꯍꯥꯔ ꯍꯥꯕꯒꯤ ꯀꯩꯅꯣꯗꯣ ꯁꯣꯏꯗꯅꯕ ꯑꯅꯤ ꯍꯨꯝ ꯖꯋꯥ ꯍꯥꯔꯥꯒꯁꯨ ꯑꯩꯈꯣꯏꯒꯤ ꯃꯥꯒꯤ ꯐꯥꯎꯟꯗꯦꯁꯟꯁꯦ ꯐꯖꯅ ꯂꯨꯅ ꯀꯩꯅꯣ ꯇꯧꯗ꯭ꯔꯒꯗꯤ ꯑꯁꯨꯛ ꯑꯁꯨꯛ ꯁꯥꯕꯒꯤ ꯌꯥꯕ ꯍꯧꯒꯤ ꯀꯅꯨ ꯂꯩꯅꯤꯁꯤꯅ ꯑꯗꯨꯃꯥꯏꯅ ꯇꯧꯔꯒ ꯁꯥꯍꯧꯗ꯭ꯔꯒꯗꯤ ꯌꯥꯝ ꯅꯤꯔꯥꯅꯤ ꯍꯥꯏꯕ ꯑꯗ ꯑꯩꯒꯤ ꯚꯤꯗꯤꯑꯣꯗꯣ ꯐꯦꯁꯕꯨꯛꯇ ꯊꯦꯡꯅꯔ ꯃꯉꯔ ꯎ ꯉꯔꯥꯡ ꯂꯥꯡꯅ ꯁꯥꯏꯔꯦ ꯑꯩꯕꯨ ꯀꯥꯎꯔꯦ
ꯅꯠꯇꯗꯤ ꯅꯤꯛꯄꯗ ꯅꯤꯛꯄꯗ ꯌꯥꯎꯗꯣꯏꯅꯤ ꯍꯥꯏꯕ
ꯎꯝ ꯌꯥꯎꯗꯣꯏꯅꯤ ꯌꯥꯎꯗ꯭ꯔꯦ ꯑꯗꯨꯅ ꯃꯦꯔꯥꯅꯤ ꯑꯗꯨꯅ ꯌꯨꯝ ꯀꯩ ꯁꯥꯔꯁꯨꯅꯦ ꯃꯑꯣꯡ ꯂꯅꯥꯅ ꯍꯌꯦꯡ ꯌꯣꯔꯒ ꯍꯥꯕꯗ ꯁꯣꯏꯗꯅꯕ ꯂꯩꯗꯅ ꯆꯨꯀꯥꯟꯗꯤ ꯌꯥꯝ ꯖꯨꯍꯥꯔ ꯍꯥꯥꯗ ꯁꯁꯨ ꯇꯧꯕ ꯀꯥꯏꯅ ꯑꯃ ꯂꯩꯔꯕꯅꯦꯕ
ꯎꯝ
ꯁꯅꯥꯕꯥꯏꯅ ꯍꯥꯏꯗꯤ ꯑꯩꯈꯣꯏꯁꯦ ꯍꯧꯖꯤꯛ ꯑ ꯑꯥꯎꯕ ꯉꯥꯛꯇꯅꯦꯕ ꯂꯩꯅꯔꯤ ꯃꯌꯥꯝꯁꯦ ꯁꯥꯖꯤꯟꯅ ꯑꯃꯒ ꯁꯥꯩꯖꯤꯟ ꯑꯃꯒ ꯂꯣꯏ ꯂꯣꯟꯅꯔꯛꯑꯕꯅꯦꯕ ꯖꯀ ꯖꯥꯗꯤꯟ ꯂꯩꯩꯔꯛꯇ꯭ꯔꯦꯕ ꯑꯩꯈꯣꯏꯒꯤ ꯑꯗꯨ ꯂꯩꯅꯔꯤꯁꯤꯡꯁꯦ ꯂꯣꯏ ꯋꯥꯡꯈꯠꯅꯔꯕꯅꯦ
ꯎꯝ ꯎꯝ ꯑꯗꯨꯅꯦ ꯐꯔꯦ ꯀꯩꯅꯣ ꯇꯧꯔꯦ ꯅꯨꯃꯤ ꯅꯨꯃꯤꯠꯁꯦ ꯇꯥꯁꯜꯂꯛꯑꯃꯤꯅ ꯀꯩ ꯀꯩꯅꯣ ꯈꯟꯅꯕ ꯇꯧꯔꯨꯈꯤꯒꯦ
ꯍꯣ ꯍꯣ ꯍꯣꯏ ꯐꯔꯦ ꯐꯔꯦ ꯍ ꯉꯥꯏꯥꯛ ꯁꯪꯕꯗ ꯑꯩ ꯑ ꯑꯃꯨꯛ ꯍꯦꯛ ꯄꯥꯎ ꯐꯥꯎꯔꯛꯀꯦ ꯎꯝ ꯎꯝ ꯊꯝꯃꯦ ꯊꯝꯃꯃꯦꯝ